ꯇꯥꯏꯌꯦ ꯆꯥꯛ ꯆꯥꯔꯕꯣ ꯑꯩ ꯍꯌꯦꯡꯒꯤ ꯂꯥꯏꯔꯤꯛ ꯄꯥꯔꯤ
ꯁꯦꯁ ꯍꯌꯦꯡ ꯀꯔꯤ ꯂꯩꯕ꯭ꯔꯣ
ꯄ꯭ꯔꯖꯦꯟꯇꯦꯁꯟ
ꯄꯥꯈ꯭ꯔꯦꯗ ꯄꯥꯈ꯭ꯔꯦꯗ ꯂꯥꯏꯔꯤꯛ
ꯍꯩꯁ ꯉꯔꯥꯡ ꯇꯧꯔꯒ ꯌꯥꯗꯕꯒꯤ ꯍꯌꯦꯡ ꯑꯃꯨꯛ ꯇꯧꯔꯤꯅꯦ
ꯎꯝ ꯇꯣꯞꯄꯔꯒ ꯂꯥꯛꯑꯅꯤꯀꯣ
ꯎꯝ ꯎꯝ
ꯀꯔꯤ ꯉꯔꯥꯡ ꯇꯧꯔꯒ ꯌꯥꯗꯦꯕ
ꯑꯣꯖꯥꯗꯣ ꯈꯪꯗꯦ ꯉꯔꯥꯡꯗꯣ ꯁꯨꯃꯥꯏꯅ ꯍꯥꯏꯔꯛꯄ ꯑꯩꯗꯣ ꯍꯧꯗ꯭ꯔꯤꯉꯩꯗꯒꯤ ꯑꯩꯗꯣ ꯑꯗꯨꯗꯗꯤ ꯀꯔꯤꯁꯨ ꯈꯟꯗꯕꯅꯦ ꯂꯣꯏꯔꯀꯥꯟꯗ ꯑꯥ ꯈꯔ ꯒ꯭ꯌꯥꯟ ꯇꯥꯔꯛꯄꯗꯣ ꯃꯥꯗꯣ ꯍꯧꯗ꯭ꯔꯤꯉꯩꯗꯒꯤ ꯁꯤꯒꯤ ꯆꯞ ꯃꯥꯟꯅꯕꯁꯦ ꯑꯥ
ꯎꯝ
ꯍꯥꯏꯗꯤ ꯃꯤꯗꯤ ꯃꯥꯟꯅꯗꯦꯗꯅ ꯂꯥꯏꯅꯥꯗꯣ ꯃꯥꯟꯅꯕꯗꯣ ꯅꯍꯥꯟꯗꯣ ꯅꯨꯄꯤ ꯑꯃꯅ ꯇꯧ ꯅꯦꯕ ꯑꯗꯨꯒ ꯑꯩꯅ ꯑꯩꯅ ꯑꯃꯨꯛ ꯉꯔꯥꯡ ꯇꯧꯕ ꯑꯗꯣ ꯑꯩꯅ ꯉꯔꯥꯡ ꯇꯧꯕꯁꯤꯗ ꯃꯥꯅ ꯍꯧꯗ꯭ꯔꯤꯉꯩꯒꯤ ꯑꯥ ꯃꯤꯒꯤ ꯀꯩꯅꯣꯗꯣ ꯁꯤꯜꯂꯛꯄ꯭ꯔꯥ ꯍꯥꯏꯌꯦ ꯑꯩꯅ ꯑꯩꯅ ꯁꯤꯟꯗꯦ ꯍꯥꯏꯕ ꯑꯗꯨꯒ ꯎꯝ ꯃꯤꯒꯤꯗꯣ ꯏꯔꯒ ꯂꯥꯛ ꯄꯨꯔꯥ ꯑꯗꯨꯃꯥꯏꯅ ꯈꯣꯠꯄ ꯑꯗꯨꯃꯥꯏꯅ ꯍꯥꯏꯕ ꯑꯗꯨꯒ ꯑꯩꯅ ꯇꯧꯗꯦ ꯍꯥꯏꯕ ꯀꯣ ꯑꯗꯨꯒ ꯃꯊꯪꯗ ꯑꯃꯨꯛꯀ ꯌꯦꯛꯄꯒꯤꯗꯣ ꯑꯇꯣꯞꯄꯁꯦ ꯑꯩ ꯐꯖꯅ ꯌꯦꯛꯄꯅꯦꯕ ꯀꯩꯅꯣꯅ ꯌꯦꯛꯑꯒ ꯑꯗꯨꯒ ꯐꯖꯅ ꯌꯦꯛꯑꯒ ꯃꯊꯛꯀꯤꯁꯤꯗꯪ ꯑꯥ ꯀꯩꯅꯣ ꯊꯥꯕꯗꯣ ꯑꯗꯨꯈꯛꯇꯪ ꯑꯩꯒꯤ ꯍꯦꯟ ꯔꯥꯏꯠꯇꯤꯡꯅ ꯑꯗꯨꯝ ꯊꯥꯕ ꯅꯦꯕ ꯑꯗꯨꯒ ꯃꯃꯥꯡꯒꯤ ꯅꯨꯄꯤꯗꯨꯅ ꯏꯕꯗꯨꯗꯤ ꯎꯝ ꯐꯖꯅꯁꯨ ꯏꯗꯦ ꯎꯝ ꯋꯥꯍꯩ ꯑꯃꯗꯣ
ꯉꯥꯏꯈꯣꯀꯣ ꯑꯃꯇ
ꯀꯔꯤ ꯇꯧꯕ꯭ꯔꯣ ꯅꯪ ꯀꯥꯗ ꯂꯩꯕ꯭ꯔꯣ
ꯀꯔꯤ ꯍꯥꯏꯕꯅꯣ
ꯅꯪ ꯀꯥꯗ ꯂꯩꯕ꯭ꯔꯣ ꯍꯥꯏꯕ
ꯍꯣꯏ ꯑꯩ ꯀꯥꯗ ꯂꯩꯌꯦ
ꯑꯣ ꯑꯗꯨꯒ ꯅꯍꯥꯟ ꯃꯣꯏꯅ ꯌꯦꯛꯄꯗꯨꯗꯤ ꯐꯖꯅꯁꯨ ꯌꯦꯛꯇꯦ ꯑꯗꯣ ꯑꯩꯅ ꯌꯦꯛꯄꯗꯨꯗꯤ ꯐꯖꯅꯁꯨ ꯌꯦꯛꯄꯤꯔꯦ ꯑꯗꯨꯒ ꯃꯊꯛꯀꯤꯗꯨꯒꯤꯇꯪ ꯀꯩꯅꯣ ꯇꯧꯕꯗ ꯑꯗꯨꯁꯨ ꯉꯥꯡꯉꯤ ꯑꯗꯨꯒꯤ ꯑꯩꯗꯣ ꯉꯔꯥꯡ ꯑꯩꯅ ꯀꯥꯎꯕꯒ ꯑꯩꯅ ꯃꯄꯥ ꯑꯃ ꯑꯇꯣꯞꯄꯒ ꯃꯥꯟꯅꯗꯕ ꯌꯥꯎꯋꯦꯗꯅ ꯁꯤꯒꯤ ꯑꯗꯨ ꯑꯗꯨꯒꯤ ꯃꯄꯥ ꯃꯄꯥꯗꯨꯁꯨ ꯑꯃꯨꯛꯀ ꯑꯩꯅꯖꯨ ꯑꯃꯨꯛ ꯀꯥꯎꯔꯕ ꯑꯗꯨꯒꯤꯁꯨ ꯑꯃꯨꯛ ꯉꯥꯡꯉꯕ ꯑꯗꯨꯒꯤ ꯍꯌꯦꯡ ꯑꯃꯨꯛ ꯇꯧꯕꯗꯣ
ꯃꯣꯏꯗꯤ ꯑꯣꯖꯥꯅꯤꯅꯀꯣ ꯑꯗꯨꯝ ꯉꯥꯡꯅꯤꯡꯉꯥꯏꯗꯤ ꯂꯩꯔꯕꯅꯤ
ꯎꯝ ꯑꯁ ꯈꯪꯗꯦꯗ ꯖꯥꯠ ꯖꯥꯠ ꯉꯥꯡꯉꯛꯑꯦ ꯉꯔꯥꯡꯗꯣ ꯁꯨꯃꯥꯏꯅꯒ ꯍꯥꯏꯕꯅꯤ ꯃꯥꯗꯣ ꯑꯥ ꯁꯤꯒꯤ ꯗ ꯌꯧꯔꯛꯇ꯭ꯔꯤꯉꯩꯗ ꯁꯤꯡ ꯑꯥ ꯑꯦ ꯊꯥꯔꯛꯄ ꯀꯥꯟꯗ ꯈꯔ ꯁꯣꯟꯅ ꯂꯥꯛꯄ ꯈꯣꯏꯗꯤ ꯑꯥ ꯍꯣꯠꯅ ꯀꯥ ꯌꯥꯝ ꯍꯩꯕꯁꯨ ꯌꯥꯎꯋꯦ ꯈꯔꯅ ꯍꯩ ꯍꯩꯌꯦ ꯍꯥꯏꯅ ꯂꯥꯛꯑꯒ ꯁꯤꯗꯗꯤ ꯑꯥ ꯀꯔꯤꯁꯨ ꯇꯧꯗꯕ ꯀꯥꯏꯅꯒ ꯑꯁ ꯌꯥꯝ ꯉꯥꯡꯕꯅꯦ
ꯂꯥꯏꯔꯤꯛ ꯂꯥꯏꯔꯤꯛ ꯍꯩꯒꯦꯔꯥ ꯍꯩꯔꯣꯏꯒꯦꯔꯥ ꯀꯔꯤ ꯃꯥꯗꯤ ꯌꯥꯝ ꯍꯩꯕ꯭ꯔꯕ ꯃꯣꯏ ꯊꯥꯏꯅꯗꯤ ꯄ꯭ꯔꯥꯏꯚꯦꯠꯇꯒ ꯇꯝꯂꯛꯄꯅꯦ ꯌꯥꯝ ꯍꯩꯔꯒ ꯂꯥꯛꯄꯁꯨ ꯅꯠꯇꯦ ꯃꯣꯏꯗꯤ ꯇꯥꯛꯄꯤꯕꯁꯨ ꯐꯖꯅꯁꯨ ꯇꯥꯛꯇꯦ ꯄꯥ ꯄꯥꯔꯒ ꯑꯗꯨꯝ ꯂꯣꯏꯈ꯭ꯔꯅꯤ ꯑꯣꯖꯥ ꯃꯔꯛꯇ ꯇꯔꯥꯒ ꯑꯅꯤ ꯑꯍꯨꯝꯈꯛꯅꯦ ꯐꯖꯅ ꯈꯪꯔꯒ ꯇꯥꯛꯄꯤꯕꯁꯦ ꯅꯠꯇ꯭ꯔꯣꯅꯦ
ꯐꯖꯅꯕꯨꯗꯤ ꯇꯥꯛꯑꯦ ꯑꯗꯨ ꯑꯣꯏꯔꯁꯨ ꯉꯔꯥꯡꯗꯣ ꯀꯔꯤꯔ ꯈꯪꯗꯦ ꯍꯧꯗ꯭ꯔꯤꯉꯩꯗꯒꯤ ꯃꯥ ꯉꯥꯡꯅꯤꯡꯈ꯭ꯔꯦꯕ
ꯑꯩꯅ ꯁꯣꯏꯔꯛꯄꯗꯨꯒ
ꯋꯥꯈꯜ ꯈꯔ ꯅꯨꯡꯉꯥꯏꯇꯕ ꯑꯣꯏꯔꯝ ꯁꯤꯛꯁ ꯁꯦꯃꯤꯁꯇ꯭ꯔꯁꯦ ꯋꯥꯕꯅꯦꯀꯣ ꯃꯦꯟꯇꯦꯜꯒꯤꯁꯨ ꯆꯠꯀꯅꯤ ꯑꯣ ꯄꯤ ꯑꯣ ꯕꯤ ꯖꯤꯒꯤꯁꯨ ꯆꯠꯀꯅꯤ
ꯑꯣꯖꯥ ꯋꯥꯕ ꯉꯥꯛꯇꯅꯦ ꯍꯟꯗꯛꯀꯤ ꯁꯦꯃꯤꯁꯇꯔꯁꯦ ꯎꯝ ꯑꯣꯕꯤꯖꯤ ꯒꯤ ꯑꯣꯖꯥꯗꯤ ꯍꯥꯏꯔꯨ ꯄꯨꯔꯥ ꯕꯦꯔꯥꯅꯤꯀꯣ ꯑꯗꯨꯒꯤ ꯅꯨꯄꯤꯗꯣ
ꯋꯥꯕꯅꯦ ꯈꯔ ꯗ꯭ꯌꯨꯇꯤꯁꯨ ꯑꯅꯤ ꯆꯠꯄꯅꯤꯅꯀꯣ ꯂꯥꯏꯔꯤꯛ ꯄꯥꯕ ꯃꯇꯝꯁꯨ ꯐꯪꯕꯒꯨꯝ ꯐꯪꯗꯕꯒꯨꯝ ꯑꯦꯁꯥꯏꯟꯃꯦꯟꯁꯨ ꯌꯥꯝꯃꯦ ꯀꯦꯌꯔ ꯄ꯭ꯂꯥꯟꯁꯨ ꯌꯥꯝ ꯏꯔꯦꯅꯦ ꯅꯣꯏꯒꯤꯗꯤ ꯈꯔꯕꯨ ꯈꯥꯏ ꯈꯥꯏꯗꯣꯛꯑꯒ ꯄꯤꯌꯦ ꯍꯥꯏꯅꯦ ꯅꯣꯏ ꯑꯣꯖꯥꯅ ꯑꯈꯣꯏꯒꯤꯗꯤ ꯑꯁꯤ ꯀꯩꯅꯣꯅ ꯄꯤꯔꯛꯄ ꯗꯣ ꯂꯣꯏꯅ ꯏꯕꯅꯦ
ꯑꯈꯣꯏꯗꯤ ꯅꯣꯠꯕꯨꯛꯇ ꯌꯥꯎꯕꯗꯣ ꯂꯣꯏꯅ ꯏꯍꯜꯂꯦꯍꯦ ꯋꯥꯠꯄ ꯌꯥꯗꯦ
ꯅꯣꯠꯕꯨꯛꯇ ꯌꯥꯎꯕꯗꯣ ꯅꯣꯏ ꯑꯣꯖꯥꯅꯗꯤ ꯏꯍꯟꯗꯦ ꯍꯥꯏꯌꯦ ꯅꯍꯥꯟ
ꯏꯌꯦ ꯏꯌꯦ ꯂꯣꯏꯅ ꯏꯌꯦ ꯏꯕꯦꯃꯥ
ꯑꯩꯈꯣꯏꯒꯤꯗꯤ ꯐꯥꯜ ꯆꯟꯗꯕꯩ
ꯑꯈꯣꯏꯒꯤ ꯁꯨꯅꯦ ꯑꯗꯨꯒꯤ ꯐꯥꯏꯜ ꯆꯟꯗꯕꯒꯤ ꯄꯤꯔꯝ ꯗꯥꯏꯗꯗꯤ ꯈꯟ ꯗ‌ꯣꯑꯒ ꯍꯦꯛꯇ ꯄꯤꯕꯅꯦ ꯐꯥꯏꯜꯗꯣ
ꯑꯗꯨ ꯈꯣꯏꯒꯤꯗꯤ ꯂꯣꯏ ꯂꯣꯏꯅ ꯏꯕꯒꯤ ꯉꯁꯤꯗꯤ ꯀꯥꯡꯅꯤꯅ ꯈꯦꯆ꯭ꯔꯤ ꯆꯥꯗ꯭ꯔꯣ ꯈꯦꯆ꯭ꯔꯤ ꯍꯥꯏꯕ꯭ꯔꯥ ꯀꯔꯤ ꯍꯥꯏꯕ꯭ꯔꯥ
ꯅꯪ ꯍꯧꯖꯤꯛꯀꯥꯟ ꯁꯨꯇꯤ ꯂꯩꯕ꯭ꯔꯣ
ꯀꯖꯥꯏꯗꯒꯤꯅꯣꯗ ꯉꯁꯤꯈꯛꯅꯦ ꯑꯈꯣꯏ ꯗ꯭ꯔꯥꯏ ꯚꯔꯗꯣ ꯕꯥꯃꯣꯟ ꯑꯣꯏꯕ ꯑꯗꯨꯏ ꯃꯣꯏ ꯑꯥ
ꯅꯣꯡꯃꯥꯏꯖꯤꯡꯗꯤ ꯊꯥꯕ꯭ꯔꯣ
ꯅꯣꯡꯃꯥꯏꯖꯤꯡꯗꯤ ꯍꯣꯏ
ꯅꯣꯏꯖ‌ꯦ ꯊꯥ ꯀꯌꯥ ꯋꯥꯠꯂꯤꯕꯔ‌ꯣ
ꯅꯦꯛꯁ ꯃꯊꯪ ꯊꯥꯗ ꯂꯣꯏꯔꯅꯤ
ꯃꯊꯪ ꯊꯥ
ꯑꯣꯏ
ꯀꯔꯤꯅꯣ
ꯂꯣꯏꯔꯅꯤ ꯄꯥꯏꯈ꯭ꯔꯒꯦ ꯀꯥꯏꯗꯅꯣ ꯑꯃꯥ
ꯅꯪꯗꯤ ꯀꯗꯥꯏ ꯆꯠꯀꯦꯅ ꯈꯟꯕ꯭ꯔꯣ
ꯎꯝ ꯅꯨꯡꯁꯤꯠꯅ ꯄꯨꯐꯝꯗ
ꯅꯨꯡꯁꯤꯠ ꯅꯨꯡꯁꯤꯠꯅ ꯄꯨꯕ ꯃꯐꯝꯗ ꯆꯠꯂꯒꯦ ꯈꯪꯍꯧꯗꯦꯗ ꯂꯣꯏꯔꯝꯈ꯭ꯔꯦ
ꯒ꯭ꯌꯥꯟ ꯃꯦꯟ ꯃꯥꯟꯒ ꯇꯥꯗꯦꯗ ꯀꯔꯤ ꯇꯝꯕ꯭ꯔꯥ
ꯂꯥꯏꯔꯤꯛ ꯈꯔ
ꯀꯔꯤ ꯇꯝꯕꯅꯣꯗꯤ ꯈꯪꯗ꯭ꯔꯦ ꯂꯣꯏ
ꯂꯥꯏꯔꯤꯛ ꯈꯔ ꯄꯥꯕꯁꯨ ꯍꯟꯗꯛꯀꯤ ꯑꯦꯖꯥꯝ ꯊꯥꯕꯗꯨ ꯐꯥꯎ ꯀꯥꯎꯊꯣꯛꯈ꯭ꯔꯦ ꯀꯔꯤꯔꯥꯁꯨ ꯈꯪꯗꯦ ꯄꯥꯁ ꯇꯧꯅꯕ ꯈꯛ ꯄꯥꯔꯛꯄꯅꯤꯅ ꯑꯟꯗꯔꯁ ꯇꯦꯟꯗꯤꯡꯒ ꯑꯝꯗ ꯂꯩꯇ꯭ꯔꯕꯅꯤꯅ
ꯃꯥꯅꯤ ꯃꯥꯅꯤ ꯑꯗꯨꯒ ꯑꯈꯣꯏꯒꯤ ꯑꯈꯣꯏꯒꯤ ꯂꯥꯏꯔꯤꯛ ꯀꯩꯅꯣ ꯇꯧꯕ ꯃꯑꯣꯡꯁꯤꯁꯨꯅꯦ ꯍꯥꯏꯕꯗꯤ ꯑ ꯃꯤꯒꯤ ꯑꯇꯣꯞꯄ ꯀꯣꯔ ꯑꯇꯣꯞꯄ ꯇꯝꯕꯁꯤꯡꯒꯤ ꯇꯥꯏꯞꯇ ꯇꯧꯔꯗꯤ ꯍꯥꯏꯕꯗꯤ ꯃꯣꯏꯗꯤ ꯄꯥꯔꯤꯉꯩꯗ ꯄꯥꯅꯤꯡꯉꯥꯏ ꯉꯛꯅꯦ ꯑꯗꯨꯒ ꯊꯕꯛ ꯇꯧꯅꯤꯉꯥꯏ ꯀꯥꯟꯗ ꯊꯕꯛ ꯇꯧꯅꯤꯡꯉꯥꯏ ꯉꯥꯛꯅꯦ ꯃꯣꯏꯅ ꯄꯤꯔꯤꯁꯦ ꯅꯠꯇ꯭ꯔꯣ ꯑꯈꯣꯏꯒꯤꯗꯤ ꯏꯁꯨ ꯏꯍꯜꯂꯦ ꯆꯠꯁꯨ ꯆꯠ ꯍꯜꯂ‌ꯦ ꯊꯕꯛꯁꯨ ꯇꯧꯍꯜꯂꯦ ꯑꯗꯨꯗ ꯄꯥꯋꯣ ꯍꯥꯏꯔꯗꯤ ꯄꯥꯅꯤꯡꯉꯥꯏꯁꯨ
ꯑꯗꯨꯅꯦ ꯑꯃꯥꯁꯨ ꯇꯧꯕ ꯑꯃꯥ ꯖꯨ ꯇꯧꯕ ꯒ꯭ꯌꯥꯟ ꯃꯦꯟ ꯃꯥꯟ ꯇꯥꯍꯧꯗꯦꯕ
ꯑꯗꯨꯅꯦ ꯐꯖꯅ ꯇꯧꯕ ꯑꯝꯇꯗꯤ ꯌꯥꯎꯗꯦꯕ ꯑꯈꯣꯏꯅ
ꯄꯔꯤꯉꯩ ꯈꯛ ꯉꯥꯏꯍꯥꯛ ꯈꯪꯕꯩ ꯋꯥꯅꯦ ꯀꯨꯏꯔꯛꯑꯗꯤ ꯑꯗꯨꯝ ꯀꯥꯎꯊꯣꯛꯑꯦ ꯊꯥꯔꯕꯅꯤꯅ ꯑꯟꯗꯔꯁꯇꯦꯟꯗꯤꯡ ꯂꯩꯇ꯭ꯔꯦꯕ ꯀꯥꯎꯊꯣꯛꯑꯦ
ꯑꯗꯣ ꯐꯥꯗꯕꯗꯤ ꯑꯃꯨꯛ ꯌꯥꯗꯕ ꯅꯠꯇ꯭ꯔꯣ
ꯑꯗꯨꯅꯦ
ꯃꯣꯏꯒꯤ ꯃꯇꯝꯁꯤ ꯄꯤꯕ ꯃꯑꯣꯡꯁꯤꯗꯤ ꯌꯥꯗꯦꯕ
ꯃꯥꯅꯦ ꯑꯗꯨꯝ ꯍꯥꯏꯗꯤ ꯐꯖꯅ ꯅꯩꯅꯔꯒ ꯇꯧꯕꯗꯨꯗꯤ ꯃꯇꯝ ꯆꯪꯉꯦꯗꯅ ꯑꯗꯨꯗꯤ ꯑꯩꯈꯣꯏꯗꯤ ꯐꯪꯗꯔꯦ ꯍꯦꯛꯇ ꯕꯥꯏꯍꯠ ꯁꯤꯁꯇꯦꯝꯗ ꯍꯧꯖꯤꯛ ꯏꯔꯨꯔꯅꯤ ꯍꯣꯔꯦꯟ ꯀꯥꯎꯈ꯭ꯔꯦ ꯑꯅꯧꯕ ꯁꯕꯖꯦꯛ ꯑꯃꯨꯛ ꯄꯥꯔꯅꯤ
ꯑꯁꯦꯡꯕ
ꯑꯩꯅ ꯈꯔ ꯈꯪꯍꯧꯕꯁꯦ
ꯎꯝ
ꯑꯦꯁꯥꯏꯟꯃꯦꯟꯒꯨꯝꯕ ꯄꯤꯕ ꯀ꯭ꯂꯥꯁ ꯀꯨꯝꯕ ꯂꯧꯕꯁꯦ ꯁꯤꯒꯨꯝꯕꯗꯤ ꯏꯁꯥꯅ ꯈꯔ ꯈꯪꯉꯒ ꯐꯖꯅ ꯅꯩꯅꯔꯒ ꯆꯠꯄꯅꯦꯅ ꯇꯧꯕꯩ ꯈꯪꯉꯦꯕ ꯑꯗꯨ ꯑꯇꯣꯞꯄꯗꯤ ꯏ ꯐꯥꯔꯃꯥꯀꯣꯂꯣꯖꯤꯒꯁꯦ ꯀꯔꯤꯅꯣꯒ ꯈꯪꯗ꯭ꯔꯦ ꯕꯥꯏꯌꯣ ꯀꯦꯃꯦꯁꯇ꯭ꯔꯤ ꯐꯥꯔꯃꯥꯀꯣꯂꯣꯖꯤ
ꯍꯟꯗꯛ ꯑꯗꯨꯒꯤ ꯁꯕꯖꯦꯛꯇꯣ ꯃꯃꯥꯡꯗ ꯑꯩꯈꯣꯏꯅ ꯊꯥꯈꯤꯕꯗꯣ
ꯎꯝ
ꯑꯩꯈꯣꯏ ꯃꯌꯥꯝꯁꯦ ꯎꯝ
ꯄꯔꯈꯥ ꯊꯥꯕ ꯃꯐꯝꯗꯨꯗ ꯍꯦꯑꯥ ꯀꯩꯅꯣꯗꯣ ꯍꯦꯛ ꯎꯕꯗꯅꯦ ꯌꯦꯡꯅꯔꯕꯅꯦ ꯂꯥꯏ ꯑꯩꯈꯣꯏꯅ ꯄꯥꯕ ꯃꯑꯣꯡꯗꯨꯗ ꯗꯒꯤ ꯈꯦꯠꯅꯃꯟꯕꯒꯤ
ꯐꯔꯃꯥꯔꯣ
ꯎꯝ
ꯑꯣꯏꯕꯅꯦ ꯑꯁꯤ ꯃꯣꯏꯗꯣ ꯌꯥꯝ ꯂꯨꯕ ꯃꯥꯟꯗ꯭ꯔꯥ ꯂꯥꯏꯕꯨ ꯌꯥꯝ ꯍꯪꯕꯅꯦ
ꯑꯗꯨꯇꯪꯁꯨ ꯅꯠꯇꯕ ꯍꯥꯏꯕꯗꯤ ꯃꯣꯏꯅ ꯇꯥꯛꯄ ꯃꯑꯣꯡꯗꯨꯒ ꯈꯪꯉꯛꯄ ꯃꯑꯣꯡꯗꯨꯒ ꯃꯥꯟꯅꯗ꯭ꯔꯦꯕ
ꯍꯧꯖꯤꯛꯀꯤ ꯅꯣꯏꯒꯤ ꯀꯣꯏꯁꯟ ꯁꯦꯝꯕ ꯅꯨꯄꯤꯁꯦ ꯑꯩꯈꯣꯏ ꯑꯣꯖꯥꯅꯦꯕ ꯃꯥꯁꯦ ꯗꯣꯛꯇ꯭ꯔꯦꯠꯅꯦꯕ ꯈꯪꯕ꯭ꯔꯥ
ꯎꯝ
ꯑꯗꯨꯒꯤ ꯒ꯭ꯌꯥꯟ ꯃꯦꯃꯥꯟ ꯇꯥꯗꯕꯅꯦ ꯑꯩꯈꯣꯏ ꯅꯔꯁꯤꯡ ꯑꯣꯖꯥꯅ ꯁꯦꯝꯕꯗꯤ ꯐꯗꯣꯏꯕ ꯃꯥꯅ ꯇꯥꯛ ꯈꯣꯢꯒꯤ ꯃꯑꯣꯡꯗ ꯂꯣꯏꯅ ꯍꯪꯉꯦꯕ ꯑꯁꯤ ꯅꯍꯥꯟꯃꯨꯛꯇꯤ ꯅꯣꯏ ꯑꯩꯈꯣꯏꯒꯤ ꯑꯣꯖꯥꯗꯣ ꯅꯣꯏꯗꯁꯨ ꯆꯠꯄꯅꯤꯅꯦ
ꯃꯥꯅ ꯑꯔꯨ ꯑꯔꯨꯕ ꯇꯥꯛꯑ ꯑꯦꯛꯖꯥꯝꯗꯅ ꯑꯣ ꯑꯥꯔ ꯑꯦꯁ ꯀꯨꯝꯕ ꯈꯔ ꯍꯪꯉꯛ
ꯄꯥꯕꯒꯨꯝ ꯄꯥꯗꯕꯒꯨꯝ ꯒ꯭ꯌꯥꯟꯒ ꯇꯥꯍꯧꯗꯦ ꯄꯥꯁꯇꯤ ꯇꯧꯔꯦ
ꯑꯃ ꯃꯣꯏ ꯑꯥ ꯀꯔꯤ ꯅꯪꯅ ꯒ꯭ꯔꯨꯞ ꯍꯥꯞꯄꯛꯄꯗꯣ
ꯎꯝ
ꯑꯗꯨꯗꯤ ꯃꯤ ꯃꯌꯥꯝꯗꯣ ꯀꯃꯥꯏꯅ ꯍꯥꯏꯁꯤꯔ ꯑꯅꯝꯕ ꯅꯥꯒꯥꯉꯛ ꯃꯥꯜꯂꯦꯅꯦ
ꯍꯣꯏ ꯃꯥꯜꯂꯦ ꯑꯩꯅ ꯀꯣꯏꯕ ꯅꯨꯄꯥꯈꯣꯏꯗꯣ
ꯎꯝ
ꯃꯥꯏ ꯃꯌꯥꯝꯕꯈꯣꯏꯅꯅꯦꯕ ꯑꯗꯨꯒꯤ ꯑꯅꯝꯕꯅ ꯃꯣꯏ ꯑꯣꯏꯕꯅꯦ ꯑꯗꯨꯗ ꯃꯦꯁꯦꯁ ꯊꯥꯎꯋꯣ ꯑꯗꯨꯒ ꯑꯗꯨꯝ ꯐ꯭ꯔꯤ ꯂꯩꯕ ꯃꯤ ꯂꯩꯔꯗꯤ ꯍꯥꯏꯔꯒ ꯍꯪꯉꯣ ꯑꯗꯨꯝ ꯇꯧꯅꯤꯡꯉꯗꯤ ꯑꯗꯨꯝ ꯇꯧꯋꯣꯕ
ꯑꯩꯖꯤꯅ ꯅꯨꯄꯤ ꯅꯠꯇ꯭ꯔꯗꯤ ꯇꯟꯕ
ꯑꯁ ꯅꯨꯄꯤꯅ ꯍꯦꯟꯅ ꯋꯥꯕꯅꯦꯀꯣ ꯉꯥꯡꯅꯕ ꯋꯥꯔꯤ ꯂꯩꯇꯕꯅꯦ ꯑꯩꯈꯣꯏꯅ ꯍꯧꯗ꯭ꯔꯤ ꯐꯥꯎ ꯁꯨꯡꯈꯨꯝ ꯈꯨꯝꯗꯦ
ꯅꯪ ꯅꯪ ꯑꯦꯛꯁꯄꯤꯔꯤꯌꯦꯟꯁ ꯂꯩꯕꯩ ꯍꯥꯏꯔꯛꯄ꯭ꯔꯣ
ꯑꯁꯦꯡꯕꯅꯦ ꯅꯨꯡꯉꯥꯏꯇꯕꯅꯦ ꯅꯍꯥꯟ ꯑꯩꯅ ꯄꯤꯕ ꯀꯦꯛꯇꯨꯗꯤ ꯄꯨꯝꯗ꯭ꯔꯣ ꯅꯠꯇ꯭ꯔ ꯍꯦꯛ ꯌꯥꯎꯔ ꯆꯥꯊꯣꯛꯈ꯭ꯔꯕ꯭ꯔꯥ
ꯆꯥꯊꯣꯛꯈ꯭ꯔꯦ ꯆꯠꯊꯣꯛꯇ꯭ꯔꯗꯤ
ꯅꯠꯇꯦ ꯅꯨꯃꯤꯠ ꯑꯃ ꯊꯝꯕꯩꯅꯦ ꯑꯩꯁꯨꯀꯣ ꯑꯌꯨꯛꯇ ꯈꯥꯏꯕꯅꯦꯕ ꯑꯃ ꯂꯦꯝꯕꯒꯤꯀꯣ ꯆꯥꯕ ꯉꯝꯗꯕꯒꯤ ꯑꯗꯨꯏ ꯈꯥꯏꯔꯒ ꯍꯣꯔꯦꯟ ꯅꯨꯡꯗꯥꯡꯗ ꯆꯥꯅꯤꯉꯥꯏꯒꯤ ꯊꯝꯃꯦ ꯑꯗꯣ ꯑꯁꯤ ꯏꯃꯥꯟꯅꯕꯤꯁꯦ ꯄꯤ ꯀꯦꯅ ꯑꯩꯁꯨ ꯀꯥꯎꯊꯣꯛꯈ꯭ꯔꯕ ꯑꯗꯨꯒꯗꯤ ꯗ꯭ꯌꯏꯇꯤ ꯍꯜꯂꯛꯄ ꯀꯥꯟꯗꯗꯤꯀꯣ ꯄꯨꯝꯔꯝ ꯈ꯭ꯔꯕ
ꯁꯥꯕꯅꯤꯅ ꯄꯣꯠ ꯆꯩꯩꯒꯁꯦ ꯀꯩꯝ ꯊꯝꯕ ꯌꯥꯗ꯭ꯔꯦ
ꯑꯗꯨꯕꯨꯗꯤꯀꯣ
ꯍꯦꯟ ꯍꯦꯟꯇꯥꯛ ꯆꯥꯅꯤꯡꯅꯗꯤ ꯈꯔ ꯂꯧꯕ ꯌꯥꯅꯤ
ꯍꯌꯦꯡꯔ ꯍꯪꯆꯤꯠꯔ ꯂꯥꯛꯀꯦ
ꯃꯇꯨꯝ ꯇꯔꯥ ꯃꯔꯤ ꯃꯉꯥ ꯄꯤꯔꯛꯀꯦ
ꯅꯍꯥꯟ ꯏꯃꯥꯅ ꯊꯥꯔꯛꯄꯅꯦꯕ ꯑꯁ ꯏꯃꯥꯟꯅꯕꯤ ꯈꯣꯏꯅ ꯆꯥꯕꯗ ꯂꯣꯏꯒꯦ ꯗꯨꯝ ꯇꯧꯔꯦ ꯑꯩꯁꯨ ꯄꯤꯒꯦ ꯇꯧꯔ ꯑꯗꯨꯝ ꯀꯥꯎꯕ